ꯅꯨꯡꯉꯥꯏꯔꯤꯕꯣ
ꯅꯣꯛꯀꯅꯨ ꯀꯔꯤꯒꯤ ꯅꯣꯛꯅꯤꯡꯕ꯭ꯔ
ꯊꯨꯃꯥꯏ ꯍꯥꯏꯗ꯭ꯔꯁꯨ ꯌꯥꯏꯌꯦ
ꯅꯠꯇꯦ ꯅꯨꯡꯉꯥꯏꯔꯕ꯭ꯔꯥ ꯍꯥꯡꯕꯅꯦ ꯁꯨꯝ ꯀ꯭ꯔꯤꯅ ꯅꯣꯛꯄ ꯅꯨꯡꯉꯥꯏꯌꯦ ꯍꯥꯏ
ꯍꯣꯏ ꯅꯨꯡꯉꯥꯏꯌꯦ ꯅꯨꯡꯉꯥꯏꯌꯦ ꯐꯤꯖꯤꯛꯁ
ꯇꯨꯝꯅꯤꯡꯗ꯭ꯔꯤꯀꯣ ꯍꯥ
ꯍꯧꯖꯤꯛꯂꯣ
ꯀꯔꯤ
ꯈ꯭ꯋꯥꯟ ꯄꯥꯏꯈꯠꯇꯕ꯭ꯔꯥ ꯍꯪꯕ
ꯍꯣꯏ ꯄꯥꯏꯗꯤꯌꯦ
ꯃꯥ ꯈꯨꯃꯨꯛ ꯇꯣꯔꯝꯕꯁꯨ ꯌꯥꯏ ꯕꯤꯖꯤ ꯑꯣꯏꯔꯝꯕꯁꯨ ꯌꯥꯏ
ꯑꯩ ꯏꯅꯥꯎꯅꯨꯄꯥꯒꯤ ꯅꯝꯕꯔꯗꯁꯨ ꯇꯧꯔꯛꯄ ꯌꯥꯏꯀꯣ
ꯑꯣ ꯃꯥ ꯕꯤꯖꯤ ꯂꯩꯔꯝꯕ꯭ꯔꯥꯅ ꯅꯨꯡꯇꯤ ꯀꯣꯜ ꯇꯧꯔꯝꯒꯅꯤꯅ ꯑꯩꯗꯤ
ꯑꯗꯣ ꯃꯥ ꯃꯉꯣꯟ ꯗꯩꯕꯨ ꯃꯨꯛ ꯇꯧꯔꯁꯨ ꯑꯩꯅ ꯄꯥꯏꯈꯠꯀꯅꯤ ꯃꯖꯥꯂꯨꯡꯗꯣ ꯑꯃ ꯍꯩꯇꯕꯀꯣ
ꯑꯩꯒꯤ ꯏꯅꯥꯎ ꯅꯨꯄꯥꯒ
ꯃꯥꯒꯤꯗꯣ ꯄꯥꯏꯕꯩ ꯀꯣ
ꯑꯦ ꯑꯦ ꯑ ꯗꯣ
ꯌꯥꯕꯅꯦ ꯃꯥꯒꯤꯗꯣ
ꯁꯥꯗꯤ ꯂꯩꯇꯦ ꯑꯩ ꯁꯥꯕꯤꯌꯣ ꯔꯅ
ꯑꯥꯩꯗꯤ ꯍꯥꯏꯗꯦ
ꯋꯥꯔꯤ ꯂꯤꯕꯤꯌꯨꯅꯦ ꯑꯗꯨꯗꯤ
ꯑꯩꯁꯨ ꯋꯥꯔꯤ ꯂꯩꯇꯦ
ꯎꯝ ꯍꯧꯖꯤꯛꯀꯥꯟꯁꯦ ꯌꯥꯝ ꯁꯥꯕꯗꯣ
ꯃꯄꯥꯟ ꯊꯣꯛꯇ꯭ꯔꯗꯤ ꯑꯗꯨꯝ ꯌꯥꯏꯕꯗꯣ ꯆꯥꯛ ꯊꯣꯡꯕ ꯀꯥꯟꯗ ꯂꯩꯌꯦ ꯀꯥ ꯋꯥꯕ ꯁꯥꯒꯟꯕ ꯑꯗꯨꯒꯤ
ꯑ ꯑꯩꯒꯤ ꯐꯣꯟ ꯁꯥꯒꯠꯄꯅ ꯂꯣꯢꯔꯦ
ꯑꯦ ꯁꯥꯕꯒꯤꯅꯦ ꯑꯗꯨꯗꯣ ꯐ꯭ꯂꯣꯔꯗ ꯊꯥꯝꯃꯨ ꯐ꯭ꯂꯣꯔꯗ ꯊꯥꯝꯃꯗꯤ ꯐꯥꯕꯅꯤ ꯀꯚꯔꯗꯣ ꯂꯧꯊꯣꯛꯔꯒꯀꯣ
ꯄꯤꯃꯥꯛ ꯃꯥꯏꯗꯦ
ꯁꯪꯄꯩꯒꯤ ꯁ꯭ꯇꯦꯇꯥꯁꯁꯨ ꯎꯕ꯭ꯔꯥ
ꯀꯅꯥ ꯑꯁ ꯌꯥꯝ ꯍꯥꯏꯒ꯭ꯔꯦ ꯃꯥꯗꯣ
ꯑꯗꯨꯗꯣ ꯑꯁ
ꯀꯥꯥꯔꯂꯤ ꯍꯦꯌꯔ
ꯌꯥꯝ ꯇꯧꯋꯦ ꯃꯥꯢ ꯋꯥꯉꯥꯡꯗꯨ ꯈꯪꯕ ꯑ ꯋꯥꯔꯦ
ꯑꯗꯨ ꯑꯣꯏꯔꯁꯨ ꯌꯥꯝ ꯅꯨꯡꯁꯤꯌꯦ ꯅꯨꯡꯁꯥꯅꯉꯥꯏꯗꯤ ꯂꯤꯁꯟꯗꯤ ꯂꯥꯏꯇꯦ ꯑꯗꯨꯑꯣꯏꯁꯨ ꯑꯗꯨꯝ ꯌꯥꯝ ꯅꯨꯡꯁꯤꯌꯦ ꯀꯔꯤꯔꯥ ꯈꯪꯗꯦ ꯃꯁꯥꯁꯨ ꯐꯖ ꯌꯥꯝꯅꯗꯤ ꯑꯁꯦꯡꯕ ꯍꯥꯏꯔꯗꯤ ꯌꯥꯝ ꯐꯖꯕꯗꯤ ꯅꯠꯇꯦꯅ
ꯐꯖꯥꯕꯗꯤ ꯅꯠꯇꯦ
ꯌꯥꯝ ꯑꯗꯨ ꯅꯨꯡꯁꯤꯕꯗꯣ ꯌꯥꯝꯃ
ꯑꯗꯨꯅꯦ
ꯌꯥꯝ ꯅꯨꯡꯁꯤꯌꯦ ꯃꯥꯗꯤ
ꯍꯧꯖꯤꯛꯀꯥꯟꯅꯤ ꯌꯥꯝ ꯆꯥꯎꯔꯝꯂꯝꯒꯅꯤ
ꯌꯥꯝ ꯆꯥꯎꯔꯦ ꯅꯦꯛꯁ ꯏꯌꯔ ꯗꯤ ꯑꯃꯗ ꯌꯥꯎꯕ ꯌꯥꯔꯅꯤ
ꯅꯨꯄꯥ ꯑꯐꯕ ꯂꯩꯌꯦꯌꯦ ꯗꯩꯅ ꯑꯩꯈꯣꯏꯅꯤ ꯀꯣꯝ ꯇꯥꯕꯗꯤꯀꯣ
ꯎꯝ
ꯑꯩꯈꯣꯏ ꯔꯣꯡꯃꯥꯏꯒꯤ ꯂꯣꯟ ꯑꯗꯨꯝ ꯉꯥꯡꯕꯅꯦ ꯃꯥꯗꯣ ꯅꯣꯛꯂꯒ ꯂꯩꯕꯅꯦ ꯑꯩꯅ ꯅꯣꯛꯑꯗꯤ ꯃꯥꯗꯣ ꯂꯨꯢꯒꯅꯨ ꯂꯨꯢꯒꯅꯨ ꯍꯥꯢ ꯀꯣ ꯃꯥꯗꯤ ꯌꯥꯝ ꯅꯣꯛꯅꯤꯡꯕꯅꯤ
ꯑꯩꯉꯣꯟ ꯗꯒꯤ ꯀ
ꯑꯃꯨꯛꯀ ꯅꯪ
ꯗꯨ ꯃꯣꯢ ꯂꯩꯕ ꯀꯔꯤꯔ
ꯑ ꯍꯥꯏꯕꯤꯌꯨꯅꯦ
ꯍꯥꯥ
ꯍꯥꯏꯌꯨꯅꯦ ꯑꯃꯨꯛꯀ
ꯎꯝ ꯐꯥꯔꯦꯀꯣ ꯑꯗꯨꯗꯤ
ꯅꯠꯇꯦ ꯅꯠꯇꯦ ꯅꯪ ꯅꯪ ꯍꯧꯖꯤꯛ ꯉꯥꯡꯕꯗꯣ ꯑꯩ ꯐꯖꯟꯅ ꯇꯥꯗꯦ ꯍꯥꯏꯕ
ꯑꯣ ꯌꯥꯔꯦ
ꯌꯥꯎꯗ꯭ꯔꯦ ꯀꯣ ꯋꯥꯠꯂꯤ
ꯑꯣ
ꯀꯔꯤꯒꯤꯔꯥ
ꯏꯁꯀ꯭ꯔꯤꯟꯗ ꯄꯅꯦ
ꯑꯣ
ꯅꯪ ꯁ꯭ꯀ꯭ꯔꯤꯟ ꯌꯦꯡꯗꯕ꯭ꯔꯥ
ꯑꯩꯗꯤ ꯌꯦꯡꯍꯥꯎꯗ꯭ꯔꯦ
ꯑꯗꯨ ꯊꯣꯛꯄꯅꯦ
ꯇꯤꯕꯤꯁ ꯁ꯭ꯀ꯭ꯔꯤꯟ ꯇ꯭ꯌꯨꯟꯗꯤꯎꯂꯣꯡ ꯈꯪꯕ꯭ꯔꯣ
ꯈꯪꯗꯦ
ꯁ꯭ꯀꯨꯜꯗ ꯑꯣꯖꯥ ꯇꯧꯔꯝꯃꯦ ꯍꯥꯏꯌꯦ ꯁꯤ ꯑꯩꯆ ꯑꯥꯏꯗ
ꯎꯝ ꯀꯥꯅꯔ ꯈꯪꯗꯦ ꯑꯥꯏ
ꯑꯈꯣꯏ ꯇ꯭ꯋꯦꯟꯇꯤꯗ ꯍꯦꯠ ꯕꯣꯏ ꯇꯧꯔꯝꯕꯗꯣ ꯑꯩꯒꯤ ꯏꯕꯨꯡꯈꯣꯏꯒꯤ ꯐ꯭ꯔꯦꯟꯗꯣ
ꯃꯁꯥꯛ ꯎꯔꯗꯤ ꯈꯪꯒꯅꯤ ꯑꯗꯣ ꯈꯪꯗ꯭ꯔꯦ
ꯌꯨ ꯑꯦꯁ ꯑꯦ ꯁꯦ
ꯎꯝ ꯉꯁꯤꯒꯤꯁꯦ ꯄꯨꯡ ꯑꯃꯥꯗꯔꯥ ꯕꯣꯜ ꯂꯩꯕꯗꯣ
ꯇꯨꯋꯦꯜꯐ ꯊꯔꯇꯤ ꯇꯨꯋꯦꯜꯐ ꯊꯔꯇꯤ ꯅꯠꯇ꯭ꯔꯣ
ꯈꯪꯗꯦ
ꯇꯨꯋꯦꯜꯐ ꯊꯔꯇꯤꯗ ꯑꯣꯏꯔꯝꯒꯅꯤ ꯑꯩꯗꯤ ꯇꯨꯋꯦꯜꯐ ꯊꯔꯇꯤꯅꯦꯦꯅ ꯈꯟꯕꯅꯦ
ꯑꯩꯗꯤ ꯋꯥꯟꯗꯅꯤ ꯈꯟꯕ
ꯎꯝ ꯈꯪꯗꯦꯗ ꯑꯗꯨꯗꯤ
ꯉꯔꯥꯡꯗ ꯐꯣꯟ ꯊꯨꯒꯥꯏ ꯃꯣꯏꯒꯤ ꯎꯝ ꯃꯅꯦ ꯅꯥꯕꯒꯤ ꯀꯣ
ꯎꯝ
ꯂ ꯌꯥꯝ ꯄꯨꯔꯛꯑꯒ ꯆꯥꯏ ꯑꯩꯈꯣꯏ ꯌꯥꯝ ꯍꯥꯎꯋꯤ ꯍꯦꯅꯥꯎ ꯑꯥ ꯒꯦꯝ ꯚꯤꯂꯦꯖꯇꯒꯤ ꯄꯨꯔꯛꯄ ꯃꯆꯥ ꯃꯆꯥ ꯌꯥꯝ ꯊꯨꯝꯃꯦ ꯒꯦꯝꯚꯤꯂꯦꯖꯇꯒꯤ ꯄꯨꯔꯛꯄ ꯃꯆꯥ ꯑꯣꯏꯔꯁꯨ ꯀꯣ ꯌꯥꯝ ꯃꯨꯜꯂꯁꯨ ꯇꯤꯟꯁꯨ ꯆꯥꯡꯗꯕ
ꯑ ꯅꯍꯟꯅꯦ ꯁꯦ ꯑꯈꯣꯏ ꯈꯨꯟꯗ ꯂꯥꯛꯑꯦꯕ ꯑꯗꯨꯗ ꯑꯣꯏꯔꯝꯅꯤ ꯑꯗꯨꯒ ꯆꯞ ꯃꯥꯟꯅꯔꯝꯒꯅꯤ ꯃꯦꯡꯒꯣ ꯃꯦꯡꯒꯣ ꯀꯣ
ꯍꯣ ꯍꯣ ꯍꯣꯏ ꯍꯥꯏꯅꯣ
ꯆꯞ ꯃꯥꯟꯅꯔꯝꯅꯤ
ꯎꯝ ꯌꯥꯝ ꯍꯥꯎꯋꯦ ꯃꯆꯥ ꯃꯆꯥꯅꯤ ꯃꯣꯏꯒꯤꯗꯣ ꯌꯥꯝ ꯃꯨꯟꯕ ꯃꯨꯟꯕ ꯑꯗꯣ ꯇꯤꯟꯖꯨ ꯆꯥꯗꯕ
ꯑꯥ
ꯌꯥꯝ ꯍꯥꯎꯋꯦ ꯀ꯭ꯌꯥꯝ ꯋꯥꯕꯅꯦꯕ ꯐꯕꯗꯤ
ꯇꯣꯏꯅ ꯄꯨꯟꯕ ꯃꯥꯜꯂꯦ ꯅꯣꯏꯗꯤ
ꯇꯣꯏꯅ ꯄꯨꯟꯅꯗꯦꯗ ꯑꯗꯨꯝ ꯃꯔꯛ ꯃꯔꯛꯇ ꯃꯤꯅꯤꯠ ꯊꯔꯇꯤ ꯀꯨꯟꯄꯨꯝꯕ ꯑꯗꯨ ꯈꯛꯇ ꯑꯗꯨꯝ ꯄꯨꯜꯂꯒ ꯂꯩꯄꯅꯤꯗ ꯅꯨꯡꯊꯤꯟ ꯅꯣꯡꯃ ꯋꯥꯛꯀꯤꯡ ꯑꯣꯏꯅ ꯑꯩꯗꯣ ꯏꯟꯁꯥꯡ ꯂꯥꯎꯕ ꯑꯗꯨꯝ ꯖꯒꯥꯗ ꯆꯠꯄ ꯑꯩꯈꯣꯏꯒꯤꯗꯤ ꯑꯦꯔꯤꯌꯥꯗ ꯂꯩꯖꯔꯣꯏ
ꯑꯩꯈꯣꯏ ꯅꯥꯑꯗꯤ ꯋꯥꯛꯀꯤꯡ ꯋꯥꯛꯀꯤꯡꯁꯨ ꯑꯗꯨꯝ ꯏꯚꯤꯅꯤꯡ ꯈꯨꯗꯤꯡ ꯆꯠꯄ ꯅꯨꯡꯉꯥꯏꯅꯤ ꯅꯨꯡꯊꯤꯟꯗ
ꯎꯝ ꯑꯗꯨ ꯃꯥꯏꯅ ꯊꯦꯡꯅꯕꯅꯤ ꯀꯗꯨ ꯏꯕꯥꯅꯤ
ꯋꯥꯛꯀꯤꯡ ꯆꯠꯄꯗꯤ ꯑꯩꯗꯤ ꯅꯨꯡꯉꯥꯏ
ꯑꯃ ꯅꯨꯡꯊꯤꯟꯒꯨꯝꯕꯗꯀꯣ
ꯎꯝ ꯆꯠꯅꯤꯡꯉꯦ ꯑꯩꯗꯤ ꯅꯨꯡꯉꯥꯏꯌꯦ ꯅꯨꯡꯊꯤꯟꯗ ꯆꯠꯄꯗꯣ
ꯌꯥꯝ ꯒ꯭ꯌꯥꯟ ꯇꯗꯩ ꯍꯧꯕ ꯀꯪꯍꯜꯂꯤ
ꯀꯔꯤ
ꯃꯣꯔꯅꯤꯡꯗꯗꯤ ꯍꯧꯒꯠꯄ ꯉꯝꯗꯦꯕ
ꯀꯔꯤ ꯍꯥꯏꯕ꯭ꯔꯥ ꯇꯥꯗꯦ
ꯃꯣꯔꯅꯤꯡꯗꯩꯗꯤ ꯀꯣ
ꯎꯝ
ꯍꯧꯒꯠꯄ ꯉꯝꯗꯦ ꯍꯥꯏ
ꯍꯣꯏ ꯅꯨꯡꯊꯤꯟꯅꯦ ꯅꯨꯡꯉꯥꯏꯇꯦ ꯑꯣ ꯑꯌꯨꯛꯇꯗꯤ ꯍꯧꯒꯠꯄꯗ ꯒꯤ ꯄ꯭ꯔꯣꯕ꯭ꯂꯦꯝꯁꯦ
ꯎꯝ ꯑꯥ ꯑꯈꯣꯏꯗꯤ ꯀ꯭ꯔꯦꯡ ꯀ꯭ꯔꯦꯡ ꯌꯥꯝ ꯇꯧꯅꯗꯦ
ꯐꯥꯔꯦꯀꯣ
ꯍꯣ ꯍꯣ ꯍꯣꯏ
ꯇꯥꯕ꯭ꯔꯣ